ꯍꯜꯂꯣ
ꯍꯂꯣ ꯍꯜꯂꯣ
ꯍꯜꯂꯣ
ꯑꯥ ꯑꯥ ꯇꯥꯏꯑꯦ ꯇꯥꯏꯑꯦ ꯑꯣꯠ ꯇꯥꯏꯑꯦ ꯇꯥꯏꯑꯦ
ꯑꯣ ꯅꯨꯡꯉꯥꯏꯕꯤꯔꯤꯕꯣ
ꯍꯪ ꯅꯨꯡꯉꯥꯏꯖꯔꯤ ꯍꯥꯏꯇꯥꯔꯦꯅꯦ
ꯑꯍꯥ ꯑꯩꯖꯦ ꯋꯥꯔꯤ ꯁꯥꯟꯅꯗꯕꯁꯨ ꯀꯨꯏꯔꯦꯅ ꯀꯣꯜ ꯇꯧꯖꯔꯛꯄꯅꯦꯕꯀꯣ
ꯑꯍꯣ ꯍꯣ ꯍꯣꯏ ꯌꯥꯏ ꯌꯥꯏ ꯁꯥꯁꯤ ꯁꯥꯁꯤꯛ ꯅꯨꯡ ꯆꯥꯛ ꯇꯣꯛꯑꯒ ꯑꯗꯨꯝ ꯐꯝꯃꯝꯃꯤꯌꯦ ꯆꯥꯛ ꯇꯣꯛꯄꯒꯤ
ꯑꯥ ꯀꯩꯃꯊꯦꯜ ꯆꯥꯕꯤꯔꯒꯦ
ꯉꯁꯤꯗꯤ ꯀꯩꯅꯣ ꯆꯥꯔꯦ ꯃꯥꯏꯔꯦꯟꯗꯣ ꯀꯩꯅꯣꯒ ꯆꯥꯔꯦ ꯑꯥ ꯃꯥꯏꯔꯦꯟꯒ ꯑꯈꯣꯏꯒꯤ ꯀꯔꯤ ꯉꯥ ꯑꯃ ꯀꯔꯤꯍꯥꯏꯗꯣꯏꯅꯣ ꯇꯨꯡꯍꯟꯕꯤꯗꯣ ꯈꯪꯕ꯭ꯔꯥ
ꯑꯥ
ꯂꯨꯒꯥ
ꯑꯨꯝ ꯑꯍꯥꯎꯕꯅꯤꯅꯦ
ꯑꯦ ꯑꯁꯤꯗꯤ ꯍꯥꯎꯑꯦꯍꯥꯏ ꯇꯔꯦꯅꯦ ꯈꯣꯏꯒꯤ ꯃꯔꯦꯟꯗꯣ ꯑꯈꯣꯏ ꯃꯥꯏ ꯃꯃꯥꯟꯅꯕꯤ ꯑꯃ ꯂꯩꯑ ꯀꯣ ꯆꯤꯡꯒꯤ
ꯑꯨꯝ
ꯑꯗꯨꯅ ꯄꯤꯔꯦꯅ ꯃꯣꯏ ꯆꯤꯡꯒꯤ ꯃꯥꯏꯔꯦꯟꯗꯣ ꯃꯥꯏꯔꯦꯜꯂ ꯈ꯭ꯔ ꯃꯥꯏꯔꯦꯟꯗꯣ ꯑꯆꯧꯕꯖꯨ ꯂꯩꯗꯅ
ꯑꯨꯝ
ꯗꯒꯤꯅ ꯃꯥꯏꯔꯦꯟ ꯈ꯭ꯔ ꯄꯤꯛꯄ ꯑꯈꯣꯏ ꯆꯔꯥ ꯃꯥꯏꯔꯦꯟꯒꯗꯣ ꯈꯪꯕ꯭ꯔꯥ
ꯑꯥ
ꯑꯥ ꯑꯗꯨꯒꯤ ꯃꯥꯏꯦꯟꯗꯨꯅꯦ ꯑꯗꯨꯝ ꯍꯥꯎꯋꯦ
ꯑꯥ
ꯑꯪꯗꯤ ꯆꯥꯔꯕꯣ
ꯑꯨꯝ ꯑꯩꯖꯨ ꯆꯥꯖꯔꯦ
ꯀꯩ ꯍꯤꯟꯖꯥꯡ ꯆꯥꯔꯕ
ꯑꯩꯗꯤ ꯉꯁꯤꯗꯣ ꯏꯔꯣꯜꯂꯦ
ꯑꯥ
ꯑꯗꯨꯗꯨꯒ ꯕꯣꯔꯥ ꯑꯃ ꯍꯧꯔꯒ ꯆꯥꯔꯦ
ꯑꯣ ꯀꯅꯥ ꯊꯣꯡꯉꯤꯅꯣ
ꯆꯥꯛꯁꯦ ꯑꯩ ꯏꯅꯥꯎꯅꯨꯄꯤ ꯑꯃ ꯂꯩꯑꯕꯀꯣ ꯃꯥꯅ ꯊꯣꯡꯉꯦ
ꯑꯣ ꯀꯔꯤ ꯀꯔꯤ ꯏꯔꯣꯜꯂꯤꯅꯣ
ꯏꯔꯣꯝꯕꯁꯦ ꯑꯩꯈꯣꯏꯒꯤ ꯌꯦꯟꯗꯦꯝꯅꯦ ꯍꯋꯥꯏ ꯔꯥ꯭ꯖꯃꯥ ꯃꯔꯨꯗꯣ
ꯑꯥ ꯑꯥ
ꯑꯗꯨꯅꯦ ꯑꯗꯨꯒ ꯀꯩꯅꯣꯒ ꯇꯧꯔ ꯂꯣꯜꯂꯦ ꯊꯥꯡꯖꯤꯡꯒ ꯍꯥꯞꯄꯒ
ꯑꯨꯝ ꯑ ꯑꯍꯥꯎꯕ ꯉꯥꯛꯇꯅꯤꯅꯦ
ꯃꯥꯅꯦ ꯍꯧꯖꯤꯛꯀꯥꯟꯖꯤꯕꯨ ꯗꯥ ꯀꯣꯂꯦꯖ ꯑꯗꯨꯝ ꯀꯥꯕꯤꯔꯤꯕꯣ ꯀꯃꯥꯏ ꯇꯧꯔꯤꯒꯦ
ꯀꯣꯂꯦꯖꯁꯦ ꯍꯧꯖꯤꯛꯀꯥꯟꯖꯦ ꯑꯩ ꯑꯃꯨꯛ ꯈꯥ ꯑꯈꯣꯏꯒꯤ ꯑꯦꯛꯖꯥꯝ ꯃꯌꯥ ꯈꯥ ꯂꯦꯞꯄꯤꯌꯦ꯫
ꯍꯥꯏꯗꯤ ꯑꯈꯣꯏꯒꯤ ꯁꯦꯂꯦꯕ꯭ꯁ ꯂꯣꯏꯅ ꯂꯣꯏꯒ꯭ꯔꯦꯕꯀꯣ꯫ ꯇꯥꯛꯄ ꯑꯗꯨꯅ ꯑꯦꯛꯖꯥꯝ ꯃꯌꯥ ꯑꯩ ꯍꯧꯖꯤꯛꯁꯦ ꯑꯗꯨꯝ ꯌꯨꯝꯗ ꯑꯗꯨꯝ ꯂꯩꯔꯤ ꯍꯥꯏꯇꯥꯔꯦ꯫
ꯑꯗꯨꯗꯤ ꯅꯣꯡꯃꯁꯦ ꯀꯃꯥꯏꯅ ꯂꯦꯟꯕꯤꯒꯦꯗꯅ ꯌꯨꯝꯗ ꯂꯩꯔꯕꯅꯤꯅ?
ꯀꯔꯤꯕ?
ꯌꯨꯝꯗ ꯂꯩꯔꯕꯅꯤꯅ ꯑꯩꯈꯣꯏꯒꯤ ꯅꯣꯡꯃꯁꯦ ꯀꯃꯥꯏꯅ ꯂꯦꯡꯕꯤꯒꯦꯕ?
ꯑ ꯁꯔꯖꯨ ꯀꯩꯗꯧꯔꯅꯤ ꯌꯥꯍꯧꯔꯅꯤ ꯌꯥꯍꯧꯕꯗꯒꯤ ꯑꯗꯨꯝ ꯕ꯭ꯔꯁ ꯅꯨꯡ ꯇꯧꯊꯣꯛꯑꯒ ꯕ꯭ꯔꯦꯛꯐꯥꯁ ꯅꯨꯪ ꯈꯔ ꯆꯥꯊꯣꯛꯑꯒ ꯑꯗꯨꯝ ꯑꯩ ꯅꯨꯡꯇꯤꯒꯤ ꯑꯗꯨꯝ ꯑꯌꯨꯛ- ꯑꯌꯨꯛꯇ ꯈꯔ ꯋꯥꯛꯀꯤꯡ ꯆꯦꯜꯂꯦꯕꯀꯣ
ꯎꯝ꯫
ꯋꯥꯀꯤꯡ ꯑꯗꯨꯝ ꯂꯥꯏꯛ ꯀꯤꯂꯣꯃꯤꯇꯔ ꯃꯔꯤ ꯑꯗꯨꯃꯥꯏꯅꯆꯦꯜ ꯂꯦ꯫ ꯑꯗꯨ ꯑꯗꯨ ꯆꯦꯜꯂꯅꯤ ꯑꯗꯨꯒ ꯍꯜꯂꯛꯑꯅꯤ, ꯍꯜꯂꯛꯑꯒ ꯏꯔꯨꯖ ꯃꯥꯏꯊ ꯊꯣꯛꯣꯛꯑꯒ ꯉꯥꯏꯍꯥꯛ ꯄꯣꯊꯥꯔꯒ ꯆꯥꯛ ꯏꯁꯤꯡ ꯆꯥꯊꯣꯛꯑꯅꯤ
ꯎꯝ꯫
ꯆꯥꯛ ꯆꯥꯊꯣꯛꯄꯗꯩꯩꯗꯤ ꯉꯥꯏꯍꯥꯛ ꯑꯗꯨꯝ ꯇꯨꯝꯕꯨ ꯇꯨꯝꯃꯦ ꯇꯨꯝꯗ꯭ꯔꯒꯅ ꯀꯩꯅꯣ ꯑꯗꯨꯝ ꯒꯦꯝꯒꯨꯝꯕ ꯅꯠꯇ꯭ꯔꯒ ꯑꯗꯨꯝ ꯐꯤꯂꯝꯒꯨꯝꯕ ꯉꯥꯏꯍꯥꯛ ꯌꯦꯡꯉꯦ ꯐꯣꯟꯗ ꯫
ꯎꯝ꯫
ꯑꯗꯨꯒ ꯍꯣꯔꯦꯟ ꯅꯨꯡꯗꯤꯟ ꯑꯃꯨꯛ ꯄꯨꯡ ꯑꯍꯨꯝ ꯇꯥꯕ ꯑꯗꯨꯋꯥꯏꯗꯨꯗ ꯑꯃꯨꯛ ꯏꯔꯨꯖꯃꯥꯏꯗ ꯊꯣꯛꯑꯅꯤ ꯑꯗꯨꯒ ꯑꯃꯨꯛ ꯑꯩꯈꯣꯏꯒꯤ ꯂꯝꯄꯥꯛꯇꯣ ꯑꯗꯨꯗ ꯑꯃꯨꯛ ꯁꯥꯟꯅꯕ ꯑꯃꯨꯛ ꯊꯣꯛꯑꯦ
ꯎꯝ ꯁꯥꯟꯅꯕ ꯄꯥꯝꯖꯕꯅꯤꯅꯀꯣ ꯁꯥꯟꯅꯕ ꯄꯥꯝꯖꯕꯅꯤꯅ
ꯍ ꯁꯥꯟꯅꯕꯖꯤ ꯑꯗꯨꯝ ꯍꯥꯏꯗꯤ ꯁꯤꯁꯤꯁꯨ ꯀꯩꯅꯣꯝ ꯃꯈꯜꯂꯝꯅꯤ ꯑꯦꯗꯤꯛ ꯃꯈꯜ ꯑꯃꯅꯤ ꯅꯣꯡꯃꯒꯤ ꯉꯥꯏꯍꯥꯛꯇꯪ ꯑꯣꯏꯁꯨ ꯁꯥꯟꯅꯍꯧꯗ꯭ꯔꯗꯤꯀꯣ
ꯎꯝ꯫
ꯅꯨꯡꯗꯥꯡꯗ ꯇꯨꯝꯕ ꯌꯥꯍꯟꯗꯦꯕ꯫ ꯑꯗꯨꯗꯨꯒꯤ ꯑꯗꯨꯝ ꯍꯛꯆꯥꯡ ꯉꯥꯏꯗꯤ ꯍꯛꯆꯥꯡ ꯁꯥꯖꯦꯟ ꯑꯗꯨꯝ ꯁꯥꯟꯅꯕꯅꯤꯗ꯫
ꯎꯝ ꯐꯩꯏꯅꯦ꯫
ꯑꯗꯨ ꯍꯜꯂꯛꯑꯒ ꯑꯃꯨꯛ ꯆꯥꯛ ꯏꯁꯤꯡ ꯆꯥꯊꯣꯛꯑꯒ ꯂꯥꯏꯔꯤꯛ ꯑꯃꯨꯛ ꯉꯍꯥꯛ ꯄꯥꯊꯣꯛꯑꯦ ꯂꯥꯏꯔꯤꯛꯇꯤ ꯌꯥꯝ ꯄꯥꯕ ꯑꯣꯏꯗ꯭ꯔꯦꯗ ꯄꯥꯗꯤ ꯅꯨꯡꯗꯥꯡ ꯉꯥꯏꯍꯥꯛ ꯄꯥꯕ ꯑꯗꯨ ꯑꯗꯨ ꯃꯉꯥꯏꯔꯦ ꯅꯪꯒꯤꯗꯤ꯫ ꯀꯃꯥꯏ- ꯀꯃꯥꯏꯅ ꯃꯇꯝꯖꯤꯕꯨ ꯂꯦꯜꯂꯤꯒꯦ?
ꯑꯩꯖꯨ ꯍꯧꯖꯤꯛꯁꯦ ꯀꯣꯂꯦꯖ ꯆꯠꯂꯤꯕ ꯀꯣ
ꯑꯥ꯫
ꯑꯗꯨꯗꯨꯅ ꯑꯌꯨꯛꯁꯦ ꯍꯧꯒꯠꯂꯅꯤ ꯑꯗꯨꯒ ꯏꯃꯨꯡꯒꯤ ꯀꯩ- ꯀꯩ ꯂꯣꯏꯁꯤꯜꯂꯝꯃꯒ ꯆꯥꯛ ꯏꯁꯤꯡ ꯊꯣꯡꯉꯦ ꯑꯩꯅ ꯊꯣꯡ ꯅꯪꯗ꯭ꯔꯒꯅ ꯏꯅꯥꯎꯅꯨꯄꯤꯅ ꯃꯥ ꯁ꯭ꯀꯨꯜ ꯆꯠꯄ ꯅꯪꯅꯕ ꯑꯗꯨꯝ ꯊꯣꯡꯖꯔꯦ꯫
ꯑꯝ
ꯑꯩꯈꯣꯏ ꯆꯥꯃꯤꯟꯅꯔꯅꯤ ꯑꯗꯒꯤ ꯂꯣꯏꯁꯤꯜꯂꯒ ꯀꯣꯂꯦꯖ ꯑꯃꯨꯛ ꯆꯠꯂꯅꯤ ꯑꯌꯥꯝꯕ ꯃꯇꯝꯗꯗꯤ ꯀꯣꯂꯦꯖ ꯑꯗꯨꯝ ꯂꯩꯔꯦ ꯍꯥꯏꯗꯤ ꯄꯨꯡ ꯑꯅꯤ ꯑꯍꯨꯝꯗ ꯍꯜꯂꯛꯄꯅꯤꯅꯅꯦꯀꯣ
ꯑꯥ
ꯑꯗꯨ ꯍꯜꯂꯛꯑꯅꯤ ꯀꯣꯂꯦꯖ ꯍꯜꯂꯛꯑꯒ ꯉꯍꯥꯛꯇꯪ ꯁꯨꯝ ꯄꯣꯊꯥꯔꯒ ꯑꯩꯈꯣꯏ ꯑꯡ ꯀꯩꯅꯣ ꯏꯃꯨꯡ ꯃꯅꯨꯡ ꯀꯩꯅꯣ ꯆꯥ ꯊꯛꯃꯤꯟꯅꯕ꯭ꯔꯥ ꯀꯩꯅꯣ ꯇꯧꯋꯦꯕꯀꯣ
ꯍꯣꯏ
ꯑꯗꯨ ꯂꯣꯏꯔꯒ ꯃꯨꯛ ꯑꯩꯁꯦ ꯑꯉꯥꯡ ꯇꯨꯏꯁꯟꯁꯨ ꯇꯧꯋꯦꯕ
ꯑꯧ
ꯑꯉꯥꯡ ꯗꯨꯨꯏꯁꯟ ꯑꯃꯨꯛ ꯉꯥꯏꯍꯥꯛ ꯇꯥꯛꯑꯅꯤ ꯑꯩꯈꯣꯏ ꯄꯨꯡ ꯃꯉꯥ ꯃꯈꯥꯏꯐꯥꯎ
ꯎꯝ
ꯑꯗꯩ ꯑꯩꯒꯤ ꯑꯉꯥꯡ ꯇꯨꯏꯁꯟꯁꯦ ꯂꯣꯏꯁꯤꯜꯂꯛꯑꯒ ꯅꯨꯡꯗꯥꯡꯒꯤ ꯏꯟꯖꯥꯡ ꯁꯦꯝꯃꯤꯟꯅꯕ ꯈꯣꯠꯃꯤꯟꯅꯕ ꯑꯃꯨꯛ ꯇꯧꯔꯅꯤ
ꯑꯣ
ꯑꯗꯨ ꯆꯥꯛ ꯊꯣꯡꯗꯣꯛꯑꯒ ꯑꯗꯨꯝ ꯆꯥꯃꯤꯟꯅꯔꯒ ꯇꯨꯝꯕ ꯑꯗꯨꯅꯤꯗ ꯍꯧꯖꯤꯛꯀꯥꯟꯖꯦ
ꯍꯣ ꯑꯣ ꯅꯪ ꯅꯣꯏ ꯅꯆꯤꯜ ꯅꯅꯥꯎ ꯀꯌꯥꯅꯣ
ꯑꯩꯈꯣꯏ ꯏꯆꯤꯟ ꯏꯅꯥꯎꯁꯦ ꯑꯍꯨꯝꯅꯦꯕ
ꯑꯣ ꯀ꯭ꯂꯥꯁ ꯀꯌꯥ ꯀꯌꯥ ꯀꯥꯔꯕ꯫
ꯑꯃꯅ ꯍꯟꯗꯛ ꯑꯦꯠꯅꯦ ꯑꯃꯅ ꯐꯥꯏꯚ ꯀꯥꯕ꯫
ꯑꯣ ꯑꯁ ꯑꯗꯨꯗꯤ ꯂꯣꯏ ꯆꯥꯎꯔꯛꯑꯦꯅꯦꯀꯣ꯫
ꯎꯝ ꯆꯥꯎꯔꯦ꯫
ꯏꯅꯥꯎꯄꯤ ꯑꯃ ꯏꯅꯥꯎꯄꯥ ꯑꯃ꯫
ꯃꯥꯅꯦ꯫ ꯗꯗꯥ ꯍꯣꯏꯒꯤꯗꯤ꯫
ꯑꯩꯈꯣꯏꯁꯨ ꯑꯍꯨꯝꯅꯤ ꯆꯞ ꯃꯥꯟꯅꯩꯌꯦ꯫
ꯎꯝ꯫
ꯑꯩꯅ ꯈ꯭ꯋꯥꯏ ꯑꯇꯣꯝꯕꯅꯦ꯫ ꯑꯩꯒꯤ ꯍꯦꯛꯃꯊꯛ ꯇꯥ ꯌꯥꯝꯕ ꯑꯃ ꯂꯩꯌꯦ꯫ ꯑꯗꯨꯒ ꯑꯗꯨ ꯒꯤ ꯍꯦꯛ ꯃꯊꯛꯇꯅ ꯑꯩꯈꯣꯏ ꯏꯆꯦ ꯑꯃ ꯂꯩ꯫
ꯎꯝ꯫
ꯆꯦꯅꯦ ꯑꯗꯩꯗꯤ ꯑꯩꯈꯣꯏ ꯗꯥꯅꯦ ꯑꯗꯨ ꯃꯣꯏꯗꯤ ꯃꯌꯨꯝ ꯄꯥꯟꯒꯔꯦꯕꯀꯣ꯫
ꯎꯝ꯫
ꯍꯥꯏꯗꯤ ꯏꯆꯦꯗꯤ ꯄꯥꯟ ꯃꯌꯨꯝ ꯄꯥꯟꯒꯤꯕ ꯆꯍꯤ ꯑꯍꯨꯝꯃꯨꯛ ꯐꯥꯔꯅꯤ꯫
ꯑꯥ꯫
ꯑꯗꯨꯒ ꯑꯩꯈꯣꯏ ꯑꯩꯈꯣꯏꯗꯥꯅ ꯆꯍꯤ ꯑꯃꯃꯨꯛ ꯐꯥꯔꯛꯑꯦ꯫ ꯍꯟꯗꯛ ꯃꯆꯥ ꯅꯨꯄꯥ ꯑꯃ ꯐꯪꯉꯦ ꯑꯩꯈꯣꯏꯗꯥꯒꯤꯗꯤ꯫
ꯎꯝ꯫
ꯑꯗꯨꯒ ꯈꯪꯗꯦ ꯂꯥꯏꯕꯛ ꯊꯤꯕ ꯍꯥꯏꯒꯗ꯭ꯔꯥ ꯏꯆꯦꯒꯤꯗꯤ ꯍꯧꯖꯤꯛꯐꯥꯎꯒꯤꯗꯤ ꯑꯉꯥꯡ ꯌꯥꯎꯗ꯭ꯔꯤ ꯍꯥꯏꯇꯥꯔꯦ꯫
ꯎꯝ ꯑꯗꯣ ꯗꯗꯥꯅꯅꯦ ꯅꯣꯡꯃꯗ꯫ ꯇꯧꯕꯤꯕ ꯑꯩꯈꯣꯏꯒꯤ ꯅꯣꯡꯃꯒꯤ ꯇꯧꯕ ꯗꯦꯂꯤ ꯔꯨꯇꯤꯟꯖꯦ꯫ ꯁꯤꯗꯩ ꯁꯤꯗ ꯈ꯭ꯋꯥꯏꯗꯒꯤ ꯄꯥꯝꯖꯕꯁꯦ ꯀꯩꯅꯦꯅ ꯈꯟꯒꯦ꯫
ꯑꯩꯒꯤ ꯈ꯭ꯋꯥꯏ ꯄꯥꯝꯖꯕ ꯍꯥꯏꯌꯣꯗꯤ ꯁꯥꯟꯅꯕ ꯊꯣꯛꯄ꯫
ꯁꯟꯅ ꯁꯥꯟꯅꯕꯁꯦ ꯈ ꯄꯥꯝꯖꯩ ꯍꯥꯏꯇꯥꯔꯦꯀꯣ꯫ ꯗꯨꯅ ꯁꯥꯟꯅꯕ ꯑꯗꯣ ꯑꯩ ꯈ꯭ꯋꯥꯏ ꯅꯨꯡꯉꯥꯏꯕ ꯃꯇꯥꯡꯅꯦ ꯍꯥꯏꯇꯥꯔꯦ꯫
ꯑꯗꯨ ꯗꯗꯥꯁꯦ ꯌꯥꯝꯅ ꯍꯥꯏ ꯄ꯭ꯔꯣꯑꯦꯛꯇꯤꯞ ꯑꯣꯏꯔꯝꯗꯧꯕꯁꯨ ꯃꯥꯜꯂꯦ ꯑꯗꯨꯗꯤ꯫
ꯍꯣꯏ ꯁꯥꯟꯅ ꯈꯣꯠꯅꯕ ꯇꯧꯅꯤꯅ ꯍꯛꯆꯥꯡ ꯍꯥꯏꯗꯤ ꯁꯥꯟꯅꯕꯒꯤ ꯑꯃ ꯂꯩꯌꯦ ꯑꯩꯈꯣꯏ ꯍꯛꯆꯥꯡ ꯌꯥꯝ ꯅꯨꯡꯉꯥꯏꯕꯗꯣ
ꯎꯝ꯫
ꯍꯣꯏ ꯍꯛꯆꯥꯡ ꯅꯨꯡ ꯄꯥꯕ ꯈꯣꯠꯄꯅ ꯃꯈꯜ ꯑꯃꯅꯤ ꯑꯗꯨꯒ ꯍꯛꯆꯥꯡ ꯌꯥꯝ ꯌꯥꯡꯅ ꯅꯨꯡꯉꯥꯏꯅ ꯂꯩꯕꯗꯣ꯫ ꯑꯗꯨꯗꯤ ꯁꯥꯟꯅꯕ ꯃꯤ ꯃꯤꯅ ꯈꯪꯅꯤ ꯍꯥꯏꯗꯨꯅꯤ꯫
ꯑ
ꯅꯣꯏ ꯅꯣꯏ ꯕꯕꯥꯍꯣꯏ ꯏꯃꯥ ꯍꯣꯏꯗꯤ ꯑꯅ ꯑꯌꯦꯛ ꯌꯥꯎꯗꯦꯀꯣ꯫
ꯑꯅꯥꯌꯦꯛ ꯌꯥꯎꯗꯦ꯫
ꯑꯣ ꯅꯣꯏ ꯍꯣꯏ ꯕꯕꯥꯗꯣ ꯑꯃ ꯀꯩꯅꯣꯝꯃ ꯁꯨꯒꯔ ꯍꯦꯜꯂꯦꯕ ꯀꯩꯅꯣꯝꯃ ꯅꯪ ꯑꯋꯥ ꯑꯃ ꯍꯥꯏꯈꯤꯗꯅ꯫
ꯎꯝ
ꯑꯗꯨ ꯀꯃꯥꯏꯅ ꯇꯧꯔꯤꯒꯦ ꯑꯗꯨꯕꯣ꯫
ꯍꯧꯖꯤꯛꯇꯤ ꯀꯟꯇ꯭ꯔꯣꯜꯗ ꯂꯩꯔꯦ ꯍꯥꯏꯗꯤ ꯗꯥꯏꯠ ꯀꯟꯇ꯭ꯔꯣꯜ ꯇꯧꯋꯦ꯫ ꯑꯗꯒꯤ ꯑꯗꯨꯝ ꯁꯥꯖꯦꯟ ꯀꯩꯀꯥ ꯇꯧꯔ ꯈꯣꯠꯂꯒꯅꯦ꯫ ꯗꯣꯛꯇꯔꯅ ꯄꯤꯕ ꯍꯤꯗꯥꯛꯁꯤꯡꯗꯣ ꯆꯥꯔꯒ ꯍꯧꯖꯤꯛꯇꯤ ꯀꯟꯇ꯭ꯔꯣꯜꯗ ꯂꯩꯔꯦ ꯑꯗꯨꯅ ꯇꯦꯟꯁꯟꯒꯨꯝꯕ ꯂꯩꯍꯟꯕꯁꯦ ꯌꯥꯗꯦ꯫ ꯇꯦꯕ
ꯑꯣ ꯍꯥꯏꯗꯤ ꯑꯈꯣꯏ ꯕꯥ ꯍꯣꯏꯁꯨ ꯑꯗꯨꯝꯕꯒꯤ ꯈꯔ ꯂꯩꯕ ꯑꯍꯜ ꯑꯣꯏꯁꯤꯜꯂꯛꯄꯩ ꯍꯥꯏꯇꯥꯔꯦꯀꯣ꯫ ꯑꯗꯨ ꯅꯣꯏ ꯀ ꯄꯤꯖ ꯄꯊꯛꯇꯤ ꯀꯃꯥꯏ ꯀꯃꯥꯏꯅ ꯀꯩꯀ ꯄꯤꯖꯩ ꯅꯣꯡꯃꯒꯤ꯫
ꯄꯤꯖꯕꯁꯦ ꯆꯥꯛꯇꯤ ꯌꯥꯝ ꯆꯥꯗꯦꯕꯀꯣ
ꯑꯣ
ꯑꯩꯈꯣꯏꯒꯤ ꯑꯌꯨꯛꯀ ꯅꯨꯡꯗꯥꯡꯒꯁꯦ ꯕꯕꯥꯗꯤ ꯆꯥꯛ ꯁꯨꯡꯆꯥ ꯆꯥꯗ꯭ꯔꯦ ꯍꯥꯏꯕ ꯌꯥꯔꯦ꯫
ꯎꯝ
ꯆꯥꯛꯀꯤ ꯃꯍꯨꯠꯁꯦ ꯑꯈꯣꯏꯒꯤ ꯑꯣꯠꯁꯦ ꯑꯣꯠꯁ ꯑꯣꯏꯅ ꯇꯧꯔꯦ ꯑꯗꯨꯒ ꯏꯟꯖꯥꯡꯕꯨꯗꯤ ꯏꯟꯖꯥꯡꯗꯤ ꯑꯊꯣꯡꯕ ꯑꯗꯨꯝ ꯆꯥꯏꯑꯕꯀꯣ ꯑꯗ ꯕꯕꯥꯅ ꯆꯥꯕ ꯌꯥꯗꯕ ꯁꯝꯅ ꯍꯥꯏꯔꯕꯗ ꯑꯩꯈꯣꯏꯒꯤ ꯑꯂꯨꯒꯨꯝꯕ ꯀꯔꯕꯣꯍꯥꯏꯗ꯭ꯔꯦꯠ ꯁꯨꯒꯔ ꯌꯥꯝ ꯋꯥꯡꯕ ꯄꯣꯠꯁꯤꯃꯗꯤ ꯑꯩꯈꯣꯏ ꯏꯃꯨꯡꯗꯗꯤ ꯄꯥꯛꯅ ꯊꯣꯡꯗꯦꯕ
ꯑꯣ
ꯑꯗꯨꯅ ꯑꯩꯈꯣꯏ ꯕꯥꯏꯒꯤ ꯗꯥꯏꯠ ꯄꯤꯖꯕꯁꯦ ꯑꯌꯨꯛꯇ ꯕ꯭ꯔꯦꯛꯐꯁꯇꯁꯨ ꯑꯗꯨꯝ ꯐ꯭ꯔꯨꯠꯁꯀꯨꯝꯕ ꯆꯥꯔ ꯆꯥꯔꯦ ꯑꯣꯠꯁ ꯆꯥꯔ ꯆꯥꯔꯦ ꯑꯗꯒꯤ ꯀꯩꯅꯣꯗꯅ ꯂꯟꯁꯇꯅ ꯑꯃꯨꯛ ꯑꯣꯠꯁꯅꯦ ꯑꯩꯈꯣꯏ ꯏꯟꯖꯥꯡ ꯊꯣꯡꯉꯤꯕ ꯑꯗꯨꯅꯦ ꯑꯗꯒꯤ ꯑꯩꯈꯣꯏꯒꯤ ꯌꯦꯔꯨꯝ ꯑꯐꯨꯠꯄ ꯑꯅꯤ ꯃꯃꯨꯠ ꯌꯥꯎꯗꯕꯤꯗ
ꯑ ꯍꯣ
ꯑꯗꯨꯃꯥꯏꯅ ꯄꯤꯖꯔꯤ ꯑꯗꯩꯩꯒꯤ ꯅꯨꯡꯊꯤꯟ ꯇꯥꯜꯂꯛꯇꯅ ꯑꯩꯈꯣꯏꯒꯤ ꯆꯤꯛ ꯄꯤꯁ ꯆꯅꯥꯁꯦ
ꯑꯣ
ꯆꯅꯥꯁꯤꯅꯦ ꯑꯗꯒꯤ ꯊꯕꯤꯅꯦ ꯃꯣꯔꯣꯛ ꯇꯦꯛꯄꯅꯦ ꯁꯣꯏꯔꯒ ꯑꯩꯈꯣꯏꯒꯤ ꯁꯦꯂꯦꯠ ꯁꯦꯝꯕꯃ ꯂꯩꯗꯅ
ꯍꯣꯏ ꯍꯣꯏ ꯍꯣꯏ
ꯑꯗꯨꯃꯥꯏꯅ ꯁꯦꯝꯃꯒ ꯆꯥꯔ ꯆꯥꯔꯦ ꯅꯠꯇ꯭ꯔꯒ ꯆꯥ ꯊꯛꯑꯃꯛꯇꯁꯨ ꯆꯤꯅꯤ ꯌꯥꯎꯗ꯭ꯔꯦꯕ ꯅꯨꯡꯗꯥꯡꯗꯁꯨ ꯑꯗꯨꯝ ꯍꯧꯖꯤꯛꯀꯤ ꯑꯌꯨꯛ ꯇ ꯆꯥꯈꯤꯕ ꯁꯨꯃꯥꯏꯅ ꯑꯩꯈꯣꯏꯒꯤ ꯑꯣꯠꯁꯦ ꯇꯧꯔꯦꯗꯅ ꯑꯗꯨꯒ ꯑꯈꯣꯏ ꯏꯟꯁꯥꯡ ꯑꯊꯣꯡꯕꯗꯨꯃꯅꯦ ꯌꯦꯔꯨꯝꯅꯦ ꯇꯧꯔ ꯑꯗꯨꯝ ꯆꯥꯏ ꯃꯤꯠꯀꯨꯝꯕ ꯆꯥꯒꯦ ꯍꯥꯏꯇꯥꯔꯁꯨ ꯊꯥꯎꯗꯣ ꯊꯣꯡꯗ꯭ꯔꯦ ꯆꯝꯅ ꯑꯗꯨꯝ ꯊꯣꯡꯉꯦ
ꯑꯣ
ꯎꯝ ꯑꯗꯨꯃꯥꯏꯅ ꯑꯗꯨꯝ ꯄꯤꯖꯔꯦ ꯍꯥꯏ ꯇꯔꯦ ꯑꯗꯒꯤ ꯑꯩꯈꯣꯏ ꯕꯕꯥꯅ ꯊꯛꯄ ꯏꯁꯤꯡꯗꯨꯅ ꯑꯃꯨꯛ ꯀꯃꯥꯏꯅ ꯇꯧꯒꯦꯗ ꯑꯩꯈꯣꯏꯒꯤ ꯍꯤꯃꯥꯂꯌꯥꯟ ꯄꯤꯡ ꯁꯣꯜꯠ ꯑꯅꯕꯗꯨ ꯑꯃ ꯂꯩꯕꯗꯣ
ꯑꯣ
ꯏꯁꯤꯡꯗ ꯊꯥꯗꯔ ꯊꯥꯗꯔ ꯊꯛꯑꯦꯕ ꯍꯥꯏꯗꯤ ꯃꯁꯥꯗꯨꯗ ꯑꯥ ꯃꯁꯥꯗꯨꯗ ꯑꯥ ꯀꯥꯟꯅꯒꯗꯕ ꯍꯥꯏꯗꯤ ꯀꯥꯔꯕꯣꯍꯥꯏꯗ꯭ꯔꯦꯠꯀꯤ ꯆꯥꯡ ꯁꯨꯖꯥ ꯆꯥꯗ꯭ꯔꯕꯅꯤꯅ ꯑꯦꯅꯔꯖꯤ ꯂꯦꯚꯦꯜ ꯅꯦꯝꯃꯤꯗꯅ
ꯑꯥ ꯑꯥ ꯑꯥ
ꯍꯧꯖꯤꯁꯦ ꯔꯤꯁꯇꯣꯔ ꯇꯧꯅꯕꯅꯦꯕ ꯍꯤꯃꯥꯂꯌꯥꯟ ꯄꯤꯡꯁꯣꯜ ꯊꯛꯏꯁꯤꯅ
ꯑꯣ
ꯁꯤꯅꯦ
ꯑꯩꯈꯣꯏꯁꯨ ꯑꯩꯈꯣꯏ ꯕꯥꯗꯣ ꯑꯗꯨꯝ ꯍꯥꯏ ꯁꯨꯒꯔ ꯋꯥꯡꯉꯦ ꯈꯣꯠꯂꯦꯅ ꯇꯧꯋꯦꯕꯀꯣ
ꯎꯝ
ꯑꯗꯨꯗꯨꯅ ꯑꯗꯨꯝ ꯆꯥꯕ ꯊꯛꯄꯗꯣ ꯈꯤꯇꯪ ꯏꯀꯛꯇꯕ ꯌꯥꯗꯦꯗꯅ
ꯎꯝ
ꯑꯗꯣ ꯑꯩꯈꯣꯏ ꯕꯥꯍꯣꯏꯗꯤ ꯅꯨꯡꯋꯥꯏ ꯑꯗꯨꯝ ꯑꯩꯈꯣꯏꯅ ꯈꯪꯕꯗꯒꯤ ꯆꯥꯛꯁꯦ ꯌꯥꯝ ꯆꯥꯒꯜꯂꯦꯕ
ꯎꯝ ꯆꯥꯛꯁꯤꯅꯦ ꯌꯥꯝ ꯐꯠꯇ꯭ꯔꯤꯁꯦ
ꯑꯗꯨꯅꯤ ꯃꯉꯣꯟꯗ ꯆꯥꯛ ꯀꯧ ꯍꯥꯏꯕꯁꯤꯅꯦ ꯃꯌꯥꯝ ꯃꯊꯥ ꯁꯥꯟꯅꯔꯤꯁꯦ
ꯑꯗꯨ ꯃꯁꯥꯗꯣ ꯈꯣꯟꯖꯤꯟꯒꯗꯧꯕꯩ ꯁꯔꯨꯛꯇꯤ ꯐꯖꯅ ꯋꯥꯔꯤ ꯁꯥꯕꯤꯔꯦꯗꯅ ꯑꯗꯨꯒ ꯆꯥꯒꯤ ꯃꯍꯨꯠ ꯑꯗꯣ ꯑꯩꯈꯣꯏꯅ ꯑꯣꯠꯁꯇꯣ ꯑꯗꯨꯝ ꯇꯧꯔꯒ ꯏꯟꯖꯥꯡꯗꯤꯗꯤ ꯑꯗꯨꯝ ꯆꯥꯕ ꯌꯥꯏꯑꯕ ꯑꯂꯨ ꯀꯩꯀꯥ ꯍꯥꯞꯄꯤꯗ꯭ꯔ ꯂꯣꯏꯔꯦꯕ
ꯃꯥꯅꯦ ꯃꯥꯅꯦ ꯑꯗꯨꯅꯤ ꯑꯩꯈꯣꯏ ꯃꯥꯥꯅꯁꯨ ꯍꯥꯏꯗꯤ ꯑꯩꯈꯣꯏ ꯕꯥꯗꯣ ꯅꯍꯥꯟꯋꯥꯏꯗꯩ ꯆꯥꯛ ꯃꯌꯥꯝ ꯆꯥꯕ ꯂꯥꯛꯆꯕꯅꯤꯅ ꯆꯥꯛ ꯈꯤꯇꯪ ꯍꯥꯞꯄꯗꯨ ꯃꯣꯛ ꯃꯊ꯭ꯋꯥꯏ ꯅꯨꯉꯥꯏꯖ ꯆꯗ꯭ꯕꯤꯕ
ꯃꯥꯅꯦ ꯑꯗꯣ ꯊꯋꯥꯏ ꯅꯨꯡꯉꯥꯏꯇꯗꯕꯅꯗꯤ ꯌꯥꯗꯦꯗꯅ
ꯑꯗꯨꯅꯦ ꯑꯗꯨꯅꯦ ꯑꯁ ꯑ ꯑꯗꯨꯒꯤ ꯍꯥꯏꯗꯤ ꯑꯩꯈꯣꯏꯒꯤ ꯏꯆꯦ ꯂꯩꯔꯤꯉꯩꯗꯗꯤꯀꯣ ꯌꯥꯝ ꯅꯨꯡꯉꯥꯏ ꯏꯆꯦꯅ ꯌꯥꯝ ꯌꯦꯡꯁꯤꯟꯕꯤꯕ ꯑꯗꯨꯝ ꯆꯥꯥꯕ ꯊꯛꯄ ꯗꯩꯗꯤ ꯑꯗꯩ ꯑꯩꯈꯣꯏꯗꯤ ꯑꯗꯨꯝ ꯑ ꯍꯥꯏꯕ ꯑꯅꯤ ꯅꯨꯄꯥꯗ ꯅꯨꯄꯤꯁꯦ ꯈꯔ ꯈꯦꯠꯅꯕ ꯈꯔ ꯂꯩꯗꯅ ꯑꯗꯨꯝ ꯑꯩꯈꯣꯏ ꯏꯆꯦ ꯍꯣꯏꯅ ꯍꯦꯜꯂꯛꯦꯕ ꯑꯗꯨꯝ ꯁꯦꯕꯥ ꯅꯨꯡꯕꯥ ꯍꯩꯕꯁꯦ ꯆꯦꯜꯂꯤꯉꯩꯗꯗꯤ ꯌꯥꯝ ꯇꯧꯕꯅꯦ
ꯎꯝ ꯍꯣꯏ ꯀꯩꯅꯣ ꯇꯧꯔꯦꯗꯗꯥ ꯋꯥꯔꯤꯁꯦ ꯌꯥꯝ ꯅꯨꯡꯉꯥꯏꯔꯤꯀꯣ ꯑꯩꯁꯨ ꯃꯇꯨꯡꯗ ꯑꯗꯨꯝ ꯇꯧꯖꯔꯛꯀꯦ
ꯍꯣ ꯍꯣꯏ ꯐꯔꯦ ꯐꯔꯦ ꯋꯥꯔꯤꯁꯦ ꯌꯥꯝ ꯅꯨꯡꯉꯥꯏꯍꯦ ꯍꯣꯏ ꯍꯣꯏ ꯇꯧꯖꯔꯒꯦ ꯇꯧꯖꯦ ꯎ ꯍꯣꯏ ꯊꯝꯃꯦ ꯊꯝꯃꯦ
ꯊꯝꯖꯔꯒꯦ ꯊꯝꯖꯔꯦ